ꯍꯜꯂꯣ ꯇꯥꯔꯦ ꯅꯨꯡꯉꯥꯏꯕ꯭ꯔꯥ ꯍꯥꯏꯗꯤ ꯃꯈꯣꯟꯗꯣ ꯀꯩꯅꯣ ꯀꯩꯝ ꯇꯧꯗꯕ꯭ꯔꯥ
ꯕꯦꯛꯜ꯭ꯔꯥꯟꯗꯒꯤꯔꯣ
ꯍꯣꯏ
ꯎꯝ ꯅꯨꯡꯁꯤꯠ ꯈꯔ ꯍꯨꯔꯨ ꯍꯨꯔꯨ ꯇꯧꯔꯦ ꯒꯥꯔꯤ ꯃ
ꯑꯗꯨꯕꯨꯗꯤ ꯒꯥꯔꯤꯒꯥ ꯀꯩꯒ ꯑꯗꯨꯝ
ꯎꯝ ꯀꯥꯏꯗ ꯂꯩꯅꯣ ꯀꯥꯏꯗ ꯌꯧꯔꯒꯦ ꯍꯥꯏꯗꯧꯕ
ꯃꯐꯝꯗꯣ ꯌꯧꯔꯦ ꯑꯗꯣ ꯉꯥꯏꯍꯥꯛ ꯍꯥꯏꯕꯤꯌꯣ ꯀꯣ ꯑ ꯋꯥ ꯍꯟꯒꯦ ꯌꯥꯎꯕ ꯌꯥꯎ ꯗꯔꯕꯥ ꯍꯥꯏꯗꯣ
ꯎꯝ ꯉꯥꯏꯔꯒꯦ
ꯎꯝ
ꯑꯣꯀꯤ ꯃꯆꯤꯟꯖꯥꯛ ꯈꯔ ꯆꯥꯎꯕꯗꯤ ꯌꯥꯎꯕꯔꯥ ꯑꯆꯧꯕꯥ ꯑꯣꯛ ꯑꯆꯧꯕꯒꯤ ꯍꯥꯏ ꯑꯗꯨ ꯀꯦꯖꯤꯗ ꯀꯌꯥ ꯄꯤꯒꯦ
ꯑꯍꯥ ꯅꯨꯡꯉꯥꯏꯕꯔꯣ ꯒꯦꯝꯒꯥ ꯀꯥꯎꯕ꯭ꯔ ꯁꯪꯁꯥꯔꯁꯦ ꯑꯗꯨꯗꯤ ꯁꯥꯟꯅꯔꯗꯤ ꯀꯩ ꯍꯥꯏꯒꯦ
ꯌꯥ ꯌꯥꯎꯋꯦ ꯍꯥꯏꯌꯦ
ꯂꯩꯔꯅꯤ ꯑꯗꯨꯗꯤ
ꯑ ꯀꯦꯖꯤ ꯃꯉꯥ
ꯌꯥꯝ ꯃꯦ ꯍꯥꯌꯕ
ꯑꯗꯣ ꯁꯤ ꯑꯣꯛ ꯄꯤꯖꯅꯕꯗ ꯅꯠꯇꯦ ꯉꯥꯅꯨ ꯄꯤꯖꯗꯣꯏꯅꯤ
ꯎꯝ ꯑꯣꯛꯆꯥꯛꯇꯣ
ꯉꯥꯅꯨ ꯄꯤꯖꯕ ꯌꯥꯏꯕꯀꯣ ꯉꯥꯅꯨꯁꯦ ꯁꯤ ꯄꯤꯖꯕꯗꯣ ꯊꯨꯅ ꯆꯥꯎꯗꯣꯏꯅꯦꯕ
ꯑꯃ ꯍꯥꯏꯗꯤ ꯂꯝꯕꯣ ꯍꯣꯏꯒꯤꯁꯨ ꯑꯗꯨ ꯄꯤꯖꯕ꯭ꯔꯣ
ꯑ ꯑꯥ ꯄꯖꯩ ꯃꯣꯏ ꯃꯔꯛ ꯃꯔꯛꯇ ꯃꯣꯏꯅ ꯃꯣ ꯁꯨꯃꯥꯏꯅ ꯃꯣꯏꯅ ꯌꯥꯝꯕꯅꯤꯅ ꯕꯦꯛ ꯑꯣꯏꯅ ꯂꯧꯕꯀꯣ ꯑꯗꯨꯃꯥꯏꯅ ꯇꯧꯋꯦ
ꯎꯝ ꯕꯦꯛ ꯑꯣꯏꯅ ꯂꯧꯔꯒ ꯃꯔꯛ ꯃꯔꯛꯇ ꯑꯣꯏꯅ ꯄꯤꯖꯩꯕ
ꯕꯦꯛ ꯂꯧꯔꯒ ꯃꯔꯛ ꯃꯔꯛ ꯍꯥꯏꯁꯦ ꯁꯨꯝ ꯇꯣꯏꯑ ꯑꯩꯈꯣꯏ ꯈꯣꯏ ꯁꯨꯃꯥꯏꯅꯗꯤ ꯅꯠꯇꯕ ꯁꯤꯗꯩꯩ ꯍꯦꯟꯗꯤ ꯇꯣ ꯑꯗꯨꯗꯤꯁꯨ ꯃꯔꯛ ꯃꯔꯛꯇꯥ
ꯎꯝ ꯍꯣꯏ
ꯑꯣ ꯊ
ꯑꯃ ꯁꯤ ꯕꯦꯟꯗꯦꯁ ꯍꯥꯏꯒꯗꯔꯥ ꯁꯤ ꯍ꯭ꯋꯥꯠꯀꯤ ꯁꯦ
ꯁꯤꯁꯦ ꯀꯩ ꯍꯥꯏꯇꯥꯔꯦ ꯁꯥꯕꯗꯣ ꯌꯥꯒꯨꯝ ꯇꯧꯗꯥꯏꯅꯦ ꯄꯥꯔꯠ ꯄꯨꯟꯁꯤꯟꯕ ꯑꯣꯏꯕ ꯀꯩꯒ ꯀꯩꯒ
ꯑꯩꯈꯣꯏꯅ ꯐꯤꯒ ꯒꯥꯎꯁ ꯈꯔ ꯀꯩꯅꯣ ꯃꯃꯤꯡꯗꯣ ꯒꯥꯎꯁ ꯍꯥꯏꯕ꯭ꯔꯥ ꯑꯗꯨꯗ
ꯀꯩꯍꯥꯏꯒꯦ
ꯍꯣꯏ ꯅꯨꯡꯋꯥꯏ ꯁꯤꯖꯥ ꯎꯝ ꯈꯣꯏ ꯃꯅꯥ ꯍꯥꯏꯕꯗꯣ ꯃꯣꯏꯒꯤ ꯊꯥꯛꯄꯗꯣ ꯑꯗꯨꯗꯤꯅꯦ ꯃꯔꯨꯁꯦ ꯌꯥꯝ ꯄꯧꯕꯅꯦꯕ
ꯃꯥꯒꯤꯁꯤꯗꯤ ꯈꯤꯇꯪ ꯑꯩꯈꯣꯏꯒꯤ ꯀꯨꯞꯄꯩ ꯇꯥꯏꯄꯇꯥꯗꯤ ꯇꯧꯋꯦꯕꯀꯣ ꯍꯥꯏꯗꯤ ꯃꯑꯣꯡꯁꯦ ꯑꯗꯣ ꯈꯪꯗꯦ ꯈꯣꯏ ꯃꯅꯥ ꯍꯨꯔꯦ ꯁꯤꯗ ꯀꯨꯞꯄꯅꯦꯅ ꯉꯥꯪ ꯉꯛ ꯇꯣꯏꯔꯥ ꯑꯩꯗꯣ
ꯑꯗꯣ ꯀꯨꯞꯄ ꯄꯧꯕ ꯑꯗꯨꯝ ꯆꯞ ꯃꯥꯟꯅꯤ ꯀꯔꯤꯅꯣ ꯅꯠꯇ꯭ꯔꯥ
ꯃꯣꯏꯒꯤꯗꯨꯗꯤ ꯑꯥ ꯑꯃꯥ ꯑꯩꯈꯣꯏꯅ ꯑꯉꯥꯡ ꯑꯣꯏꯀꯥꯟꯗ ꯌꯥꯝ ꯆꯥꯕ ꯀꯩꯅꯣꯗꯣ ꯈꯪꯕ꯭ꯔꯥ ꯎꯝ ꯎꯝ ꯇꯥꯅꯤ ꯎꯆꯤ ꯃꯊꯤ ꯀꯥꯏꯅ ꯌꯥꯝ ꯆꯥꯕꯗꯣꯕ ꯑꯩꯈꯣꯏꯅ ꯑ ꯀꯥꯗ
ꯑ ꯀꯥꯎꯕꯨ ꯀꯥꯎ ꯎꯔꯤ ꯇꯃ ꯍꯧꯖꯤꯛꯇ ꯅꯤꯡꯁꯤꯅꯤ
ꯍꯥꯎꯕ ꯑꯗꯨ ꯑꯗꯨ ꯁꯦ ꯆꯥꯎꯕ ꯁꯤꯁꯤꯅ ꯑꯃꯨꯛ ꯑꯗꯨꯒꯤ ꯆꯥꯡꯁꯦ ꯆꯥꯎꯋꯦꯕꯀꯣ
ꯑꯣ
ꯍꯣꯔꯦꯟ ꯌꯦꯡꯉꯣ ꯑꯩꯐꯠꯇꯣ ꯍꯥꯏꯕꯤꯒꯦ ꯑꯗꯨꯗꯣ ꯑꯆꯧꯕꯗꯨꯅ ꯑꯆꯧꯕꯗꯣ ꯑꯣꯏꯕ꯭ꯔꯥꯕꯣꯏꯒꯤ ꯊꯥꯛꯄꯗꯣ ꯃꯣꯏꯗꯨꯗꯤ ꯄꯨꯔꯥ ꯑꯩ ꯈꯨꯅꯥꯎꯗꯨ ꯁꯥꯎ ꯉꯥꯅꯨ ꯑꯆꯧꯕ ꯃꯁꯥ ꯍꯥꯏꯗꯤ ꯀꯃꯥꯏ ꯍꯥꯏꯅꯤ ꯋꯦꯠ ꯋꯦꯠ ꯂꯩꯈꯠꯄ ꯍꯥꯏꯇꯥꯔꯦ ꯑꯗꯨꯗꯣ ꯄꯤꯖꯕꯗꯨꯅ
ꯎꯝ
ꯋꯦꯠꯇꯗꯤ ꯌꯣꯜꯂꯝꯗꯥꯏꯗ ꯄꯤꯖꯕ ꯍꯥꯏꯇꯥꯔꯦ
ꯎꯝ
ꯑꯩꯅ ꯉꯥꯡꯏꯁꯦ ꯇꯥꯗꯤ ꯇꯥ
ꯇꯗꯤ ꯇ ꯌꯦ ꯑꯗꯣ
ꯍꯥꯏꯕꯅꯤ ꯀꯣꯟꯁꯤ ꯑꯩꯅ ꯂꯥꯛꯇ꯭ꯔꯦ ꯑꯁ ꯍꯨꯃꯥꯡꯉ ꯀꯥꯡꯉꯦ ꯀꯦꯖꯤ ꯃꯉꯥ ꯍꯐꯨ ꯂꯥꯛꯄꯗꯣ
ꯑꯗꯨꯅꯦ ꯑꯩꯅ ꯌꯥꯝꯃꯦ ꯍꯥꯏꯗꯣ
ꯑ ꯋꯥꯏꯅꯦ ꯍꯦ ꯆꯠꯄꯁꯨ ꯑꯩꯗꯤ ꯇꯪꯅ ꯆꯠꯇꯦ ꯊꯨꯅ ꯆꯠꯄꯗꯣ
ꯎꯝ
ꯑꯩꯈꯣꯏ ꯇꯞꯅ ꯆꯠꯄ ꯍꯩꯅꯕ ꯃꯤ ꯅꯠꯇꯦ
ꯎꯝ ꯍꯪꯉꯦ ꯑꯗꯨꯃꯥꯏꯅ ꯍꯥꯏꯗꯤ ꯍꯧꯖꯤꯛꯀꯤꯁꯤꯅ ꯋꯦꯠ ꯂꯩꯔꯣꯏꯗ꯭ꯔꯥ ꯆꯥꯎꯕ ꯊꯨꯕꯒꯤꯔꯥ ꯇꯥꯃꯣ ꯁꯤꯒꯤ ꯃꯉꯥꯁꯤꯅ
ꯀꯔꯤ
ꯍꯧꯖꯤꯛ ꯂꯩꯔꯤ ꯃꯉꯥ ꯃꯉꯥꯁꯦ
ꯑꯥ ꯁꯤꯁꯤꯅ ꯈꯔ ꯀꯩ ꯀꯨꯞꯄ ꯆꯤꯡꯗꯣꯏꯅꯦ ꯔꯦꯝꯕꯣ ꯄꯤꯖꯕꯗꯨꯅ ꯍꯦꯟꯀꯧꯋ
ꯃꯥꯒꯤ ꯃꯥꯒꯤ ꯃꯠ ꯊꯧꯁꯤꯅꯀꯣ
ꯃꯥꯏ ꯃꯊꯧꯁꯤ ꯆꯞ ꯃꯥꯟꯅꯩ ꯑꯩꯅ ꯍꯥꯏꯗꯣ
ꯑ ꯍꯥꯏꯗꯤ ꯁꯤꯅ
ꯎꯝ
ꯑꯣꯛꯀ ꯉꯥꯅꯨꯒꯗꯤ ꯁꯥꯗꯣ ꯉꯥꯅꯨꯅꯗꯤ ꯄꯤꯛꯏꯗꯅ ꯑꯗꯣ ꯃꯣꯏꯅ ꯁꯤ ꯆꯥꯁꯤꯟꯕ ꯀꯥꯟꯗ ꯃꯣꯏꯗ ꯍꯥꯏꯗꯤ ꯀꯥꯟꯅꯕꯗ ꯌꯥꯝ ꯍꯦꯟꯕꯒꯤ ꯃꯁꯥꯗ ꯌꯥꯝ ꯊꯨꯅ ꯆꯥꯎꯔꯒ ꯋꯦꯠ ꯌꯥꯝꯅ ꯂꯩꯕꯗꯣ
ꯎꯝ
ꯑꯗꯨ ꯑꯣꯏꯕ ꯑꯗꯨꯃꯥꯏꯅ ꯍꯥꯏꯌꯦ ꯑꯩꯈꯣꯏꯁꯦꯅ ꯑꯗꯨ ꯈꯪꯗꯦ
ꯑ ꯑꯗꯣ ꯑꯩꯅ ꯍꯪꯅꯤꯡꯉꯤꯁꯤꯅ ꯉꯥꯏꯍꯥꯛꯀꯤ ꯋꯦꯠ ꯑꯣꯏꯕ ꯖꯥꯠꯂꯥ ꯅꯠꯇ꯭ꯔꯒꯅ ꯑꯗꯨꯝ ꯑꯣꯔꯤ ꯑꯣꯏꯅ ꯄꯥꯔꯃꯤꯅꯦꯟ ꯑꯣꯏꯅ ꯃꯁꯥꯗꯨ ꯏꯟꯈꯠꯂꯒ ꯆꯥꯎꯈꯠꯂꯒ ꯋꯦꯠꯇꯣ ꯑꯗꯨꯝ ꯄꯔꯃꯤꯅꯦꯟꯒꯤ ꯋꯦꯠ ꯂꯥꯡꯅ ꯀ ꯑꯣꯏꯋꯦꯠꯂꯁꯅꯤꯗꯥ ꯇꯥꯃꯣ
ꯍꯪꯗ
ꯎꯝ ꯗꯨꯃꯥꯏꯅ ꯑꯩꯈꯣꯏꯒꯤꯅ ꯀꯩꯅꯣ ꯉꯥ ꯉꯥ ꯃꯆꯥꯛꯂ ꯕꯣꯏꯂꯔ ꯃꯆꯥꯛꯂ ꯀꯩꯅꯣ ꯑꯗꯨꯃꯥꯏꯅ ꯅꯍꯥꯟ ꯂꯥꯛꯃꯤꯟꯅꯕ ꯑꯉꯥꯡꯗꯣ
ꯑꯥ
ꯃꯣꯏꯒꯤꯁꯨ ꯃꯥꯁꯨ ꯍꯟꯗꯛ ꯉꯥꯅꯨ ꯃꯆꯥ ꯈꯔ ꯂꯣꯏꯔꯝꯅꯦ ꯑꯗꯨꯗꯨꯒ ꯇꯣꯠꯂꯒ ꯆꯔꯥꯡꯒ ꯇꯣꯠꯂ ꯊꯥꯛꯄꯅꯦꯕ ꯃꯥꯅ ꯑꯗꯨꯃꯥꯏꯅ ꯇꯧꯕ ꯑꯗꯣ ꯉꯥ ꯃꯆꯥꯥꯛꯂ ꯕꯣꯏꯂꯔ ꯃꯆꯥ ꯆꯥꯛꯂ ꯑꯗꯨ ꯈꯪꯗꯕ
ꯎꯝ ꯇ‌ꯣ ꯅꯪꯁꯨ ꯂꯣꯏꯕ ꯌꯥꯏꯌ‌ꯦ
ꯑꯗ‌ꯣ ꯂꯣꯏꯐꯝ ꯂꯩꯇꯦ ꯃꯣꯏꯅꯕꯨ ꯂꯝꯗꯣ ꯈꯤꯇꯪ ꯆꯥꯎꯕꯩ ꯇꯥꯏꯞ ꯇꯧꯋꯦꯕꯀꯣ ꯖꯒꯥ ꯂꯩꯇꯦ ꯍꯥꯏꯕ ꯑꯩꯈꯣꯏꯒꯤꯁꯦ ꯍꯥꯏꯗꯤ ꯌꯨꯝ ꯑꯃ ꯁꯥꯗꯣꯛꯇ꯭ꯔꯗꯤꯀꯣ ꯀꯩꯁꯨ ꯌꯥꯈꯤꯔꯣꯏꯕ ꯀꯣ ꯀꯨꯟꯃꯨꯛ ꯗꯨꯃꯥꯏꯅꯕꯨꯗꯤ ꯆꯪꯅꯤ ꯍꯥꯏ ꯑꯗꯣ ꯍꯥꯏꯐꯦꯠꯇꯪ ꯁꯥꯗꯣꯛꯑꯒꯗꯤ ꯑꯩꯈꯣꯏꯒꯤ ꯂꯝ ꯑꯗꯨꯝ ꯐꯅ ꯆꯥꯎꯅ ꯂꯩꯗꯧꯅꯤ ꯑꯗꯨꯏꯗꯤ ꯑꯗꯨꯝ ꯌꯥ ꯌꯥꯏ ꯉꯥꯅꯨꯗꯤ ꯉ
ꯀꯥꯏ ꯋꯥꯏꯗꯅ‌ꯣ ꯅꯪꯅ ꯁꯥꯗꯣꯛꯄ ꯁꯥꯗꯣꯛꯄ ꯍꯥꯏꯁꯦ
ꯎꯝ ꯑꯩꯈꯣꯏꯁꯦ ꯁꯣꯔꯣꯛ ꯁꯣꯔꯣꯛ ꯂꯩꯔꯦꯗꯅꯀꯣ
ꯑꯥ
ꯁꯣꯔꯣꯛꯁꯤꯅ ꯋꯥꯡꯉꯦꯕꯀꯣ ꯑꯩꯈꯣꯏꯗꯒꯤ ꯈꯔ
ꯎꯝ
ꯑꯩꯈꯣꯏꯒꯤ ꯗꯤꯟꯁꯤꯒ ꯃꯣꯏꯒꯤ ꯁꯣꯔꯣꯛ ꯁꯣꯔꯣꯛꯀ ꯑꯗꯨꯃꯥꯏꯅ ꯂꯩꯕꯗꯣ ꯁꯣꯔꯣꯛꯅ ꯂꯩꯕꯥꯛ ꯈꯔ ꯋꯥꯡꯕꯗꯣ ꯑꯥ ꯑꯗꯨꯗꯣ ꯑꯣꯏꯕ ꯑꯗꯨꯗꯨꯗ ꯃꯣꯏꯒꯤ ꯁꯣꯔꯣꯛꯀ ꯗꯤꯟꯒ ꯇꯥꯏꯅꯕꯩꯗꯨꯗ ꯑꯗꯨꯗ ꯀꯥꯎ ꯑꯃ ꯅꯠꯇ꯭ꯔ ꯑꯅꯤ ꯑꯗꯨꯃꯥꯏꯅ ꯁꯥꯗꯣꯛꯑꯦꯗꯅ ꯁꯣꯔꯣꯛ ꯃꯊꯛꯇꯨꯗ ꯃꯣꯏꯒꯤ ꯎꯝ ꯀꯥꯃ ꯃꯥꯟꯅꯅ ꯋꯥꯡꯕ ꯃꯥꯟꯅꯔꯒ
ꯎꯝ ꯒ꯭ꯌꯥꯟ ꯇꯥꯗꯦ ꯅꯪ ꯉꯥꯡꯉꯤꯁꯦ ꯀꯩꯅꯣ ꯁꯣꯔ‌ꯣꯛ ꯃꯊꯛꯇ ꯍꯥꯏꯕꯨ ꯀꯩꯅꯣ
ꯎꯝ ꯍꯥꯏꯗꯤ ꯁꯣꯔꯣꯛꯀ ꯋꯥꯡꯕ ꯃꯥꯟꯅꯕ ꯆꯥꯡꯗꯣ ꯑꯗꯨꯗ ꯀꯥ ꯑꯃ ꯁꯥꯗꯣꯛꯄ ꯍꯥꯏꯇꯥꯔꯦꯀꯣ ꯑꯗꯨ ꯁꯥꯗꯣꯛꯇꯣꯏꯁꯤꯅ ꯑꯩꯈꯣꯏꯒꯤ ꯌꯨꯝꯗ ꯌꯨꯝꯗ ꯌꯦꯡꯉꯒꯅ ꯗꯂꯥꯟ ꯑꯣꯏꯅ ꯑꯣꯏꯗꯣꯏꯕ ꯑꯗꯨꯒ ꯃꯣꯏꯒꯤ ꯁꯣꯔꯣꯛꯀꯗꯤ ꯋꯥꯡꯕ ꯃꯥꯟꯅꯩꯌꯦꯕꯀꯣ ꯑꯩꯈꯣꯏ ꯗꯣꯂꯥꯟꯅꯤ ꯇꯧꯗꯣꯏꯗꯣ ꯍꯥꯏꯗꯤ ꯑꯩ ꯍꯥꯏꯐꯦꯠ ꯗꯦꯃꯣ ꯑꯣꯏꯅ ꯇꯥꯛꯀꯦꯕꯀꯣ ꯉꯥꯏꯍꯥꯛ ꯂꯩꯔꯒ ꯐꯣꯇꯣ ꯀꯥꯞꯄꯒ ꯀꯣ
ꯎꯝ
ꯑꯗꯨ ꯑꯗꯨꯃꯥꯏꯅ ꯌꯣꯠ ꯈꯔ ꯂꯩꯔꯒ ꯑꯗꯨꯃꯥꯏꯅ ꯀꯨꯟꯃꯨꯛ ꯁꯝꯊꯤꯡ ꯑꯗꯨꯃꯥꯏꯅ ꯆꯪꯕ ꯌꯥꯏ ꯍꯥꯏꯕ ꯑꯣ ꯑꯩꯈꯣꯏ ꯕꯥꯅ ꯍꯥꯏꯕꯗ ꯍꯥꯏꯗꯤ ꯃꯣꯏꯒꯤ ꯌꯣꯠ ꯌꯨꯝ ꯁꯥꯕ ꯃꯣꯏ ꯌꯣꯠ ꯁꯧꯕ ꯈꯣꯠꯄꯗꯣ
ꯃꯆꯤꯟꯖꯥꯛ ꯍꯣꯏꯅꯦ
ꯑꯗꯨꯒꯤ ꯌꯣꯠ ꯁꯧꯕꯗꯨ ꯑꯗꯨꯃꯥꯏꯅ ꯃꯣꯏꯒꯤ ꯅꯍꯥꯟꯃꯨꯛꯈꯤ ꯑꯩꯈꯣꯏꯅ ꯑꯩꯅ ꯀꯝꯄ꯭ꯌꯨꯇꯔ ꯂꯩꯕ ꯆꯠꯄꯩ ꯑꯗꯨꯃꯥꯏꯅ ꯚꯦꯟ ꯃ ꯄꯨꯗꯨꯅꯤꯅ ꯍꯥꯏꯕ ꯑꯗꯨꯗꯣ ꯃꯥ ꯃꯣꯏꯗꯣ ꯃꯔꯤ ꯃꯇꯥꯅꯦ ꯑꯩꯈꯣꯏ ꯃꯥꯏ ꯃꯅꯥꯎ ꯄꯥꯊꯣꯛꯑꯦ ꯍꯥꯏꯕꯅꯦꯕꯀꯣ
ꯑꯥ
ꯄꯥꯝꯈꯤ ꯑꯗꯨꯗꯨꯒꯤ ꯑꯗꯨꯃꯥꯏꯅ ꯈꯤꯇꯪꯗꯤ ꯑꯗꯨꯝ ꯌꯦꯡꯉꯛꯑꯅꯤꯗꯅ ꯑꯗꯨ ꯑꯗꯨꯃꯥꯏꯅ ꯌꯦꯡꯉꯛꯑꯅꯤ ꯑꯗꯨ ꯌꯣꯠꯇꯨꯕꯨꯗꯤ ꯑꯗꯨꯝ ꯃꯣꯏꯔꯥꯡꯗꯒꯤ ꯂꯧꯕ꯭ꯔꯥ ꯅꯠꯇ꯭ꯔꯒꯅ ꯃꯣꯏ ꯑꯩꯈꯣꯏꯒꯤ ꯑꯗꯨꯝ ꯊꯣꯡꯗꯥꯏꯗꯨꯗ ꯗꯨꯝ ꯌꯣꯠ ꯌꯣꯟꯕꯁꯨ ꯂꯩꯗꯤ ꯂꯩꯕꯅꯦꯕ ꯀꯔꯃꯅ ꯐꯗꯣꯏꯅꯣ ꯑꯗꯨ ꯑꯗꯨꯗꯩ ꯑꯗꯨꯃꯥꯏꯅ ꯌꯦꯡꯉꯅꯤ ꯑꯩꯈꯣꯏ ꯕꯥꯒꯤꯗꯨꯁꯨ ꯆꯅꯤꯄꯥꯟꯒꯤ ꯗꯣꯔꯒꯤꯗꯨꯗꯅꯦꯕ ꯑꯗꯨꯝ ꯍꯥꯏꯁꯦ
ꯎꯝ
ꯑꯗꯣ ꯍꯥꯏꯗꯤ ꯍꯟꯗꯛꯀꯤ ꯇꯣꯏꯂꯦꯠꯀꯤꯗꯨ ꯑꯗꯨꯒꯤꯗꯨꯗ ꯆꯝꯉꯥ ꯄꯤꯕ ꯑꯣꯏꯅ ꯍꯥꯏꯗꯅ
ꯑꯥ
ꯑꯗꯨꯒꯤꯗꯨꯗ ꯑꯗꯃꯥꯏꯅ ꯆꯧꯉꯥ ꯄꯤꯕꯗꯣ ꯑꯩꯁꯨ ꯍꯥꯏꯐꯦꯠ ꯐꯣꯇꯣ ꯗꯨꯃꯥꯏꯅ ꯊꯥꯔꯒ ꯑꯩ
ꯀꯩꯗꯧꯕ ꯐ‌ꯣꯇꯣ ꯊꯥꯔꯒ ꯎꯝ
ꯌꯣꯠꯇꯣ
ꯎꯝ
ꯇꯥꯕ꯭ꯔꯥ
ꯇꯥꯏ ꯍꯥꯏꯌꯣꯅꯦ
ꯇꯨꯒꯤ ꯀ꯭ꯋꯥꯂꯤꯇꯤꯗꯣ ꯌꯦꯡꯒꯦ ꯇꯧꯕꯅꯦꯕ ꯐꯣꯇꯣ ꯐꯣꯇꯣꯗꯣ ꯀꯥꯞꯄꯒ
ꯍꯣꯏ ꯍꯣꯏ
ꯑꯗꯣ ꯀ꯭ꯋꯥꯂꯤꯇꯤꯗꯨ ꯌꯦꯡꯉꯅꯤ ꯑꯗꯣ ꯑꯩꯈꯣꯏ ꯕꯥꯗꯁꯨ ꯎꯠꯂꯅꯤ ꯁꯤꯁꯦ ꯆꯧꯉꯥ ꯄꯤꯌꯦ ꯈꯣꯠꯂꯦ ꯁꯤ ꯁꯤꯗꯒꯤ ꯂꯩꯕꯅꯤ ꯈꯣꯠꯄꯅꯤꯅ ꯍꯥꯏꯔꯅꯤꯗꯅ
ꯑꯣꯍꯣ ꯑꯩꯀꯤꯗꯣ ꯑꯣꯍꯣ
ꯎꯝ ꯑꯗꯨ ꯗꯨꯃꯥꯏꯅ ꯍꯥꯏꯔꯅꯤ ꯑꯗꯨꯗꯨꯒ ꯑꯗꯨꯗꯣ ꯑꯣꯏꯅ ꯇꯧꯔꯗꯤ ꯄꯩꯁꯥꯃꯨꯛ ꯁꯦꯚ ꯇꯧꯗꯣꯏꯅꯤꯗꯅ ꯆꯅꯤ ꯄꯥꯟꯗꯣ ꯆꯧꯉꯥ ꯆꯧꯉꯥꯏꯗꯣ ꯑꯃꯨꯛ ꯂꯩꯔꯗꯤ
ꯑ ꯑꯝꯇ ꯄꯥꯏꯌꯨ
ꯎꯝ
ꯒꯋꯥꯂꯥ ꯅꯪ ꯑꯩ ꯄꯥꯐꯤꯝ ꯆꯥꯏꯕ ꯆꯥꯏꯗꯦ
ꯒ꯭ꯋꯥ ꯁꯜꯇꯣ ꯒ꯭ꯋꯥꯁꯂꯣ ꯀꯩꯅꯣ ꯒ꯭ꯋꯥꯁ ꯀꯥꯏꯗꯒꯤ ꯒ꯭ꯋꯥꯁ ꯊꯥꯒꯤ ꯌꯥꯎꯔꯤꯅꯣ ꯋꯥ
ꯀꯩꯅꯣꯝꯇ ꯌꯦꯡꯒꯦ ꯇꯦꯟꯒꯤ ꯃꯥꯛꯁꯤꯠ ꯇꯨꯌꯦꯞꯀꯤ ꯃꯥꯛꯁꯤꯠ
ꯒ ꯑ ꯋꯥꯁ ꯍꯥꯥꯏꯕꯅꯦ ꯒꯋꯥ ꯒꯋꯥꯂꯥ ꯀꯑꯣꯟ ꯀꯋꯥꯂ ꯍꯥꯏꯕ ꯃꯥꯜꯂꯦ ꯑꯩꯗꯤ ꯒꯋꯥꯂꯥ ꯍꯥꯏꯅ ꯃꯣꯢ ꯃꯤꯁꯅ ꯏꯔꯛꯄꯅꯦ ꯍꯜꯂꯣ
ꯀꯩ ꯍꯥꯏꯒꯦ
ꯁꯀꯨꯠꯀ ꯇꯠꯂꯦꯍꯦ ꯀꯦꯖꯤ ꯃꯉꯥꯈꯛ ꯌꯥꯔꯒ ꯂꯥꯛꯄ ꯄꯨꯟꯁꯤꯁꯦ
ꯂꯨꯝꯊꯕꯗꯣ ꯅꯠꯇ꯭ꯔꯥ
ꯎꯝ ꯍꯥꯥ ꯁꯣꯝ ꯕꯥꯕꯥꯍꯣꯏ ꯀꯥꯗ ꯑꯣꯏꯅ ꯂꯩꯒꯦ ꯐꯦꯟ ꯊꯥꯔꯒ ꯁꯥꯌꯦꯕ
ꯆꯪꯉꯔꯣꯏ ꯍꯥꯏꯔꯝꯗꯥꯏꯅꯦ ꯇꯝꯃꯣ
ꯃꯊꯪꯒꯤ ꯐ꯭ꯔꯥꯏꯗꯦ ꯍꯥꯏꯒꯗ꯭ꯔꯥ ꯈꯪꯉꯦ ꯄꯩꯁꯥꯁꯦ ꯆꯪꯉꯛꯇ꯭ꯔꯤꯕꯀꯣ ꯆꯉꯛꯑꯗꯤ ꯑꯁ ꯍꯌꯦꯡ ꯆꯪꯉꯗꯤ ꯑꯗꯨꯝ ꯇꯧꯔꯒꯦꯅ ꯈꯜꯂꯕꯅꯦ ꯑꯩꯅ
ꯑꯗꯣ
ꯑꯥ
ꯕꯕꯥ ꯀꯥ ꯍꯣꯏꯗ ꯑꯗꯨꯗ ꯆꯪꯉꯔꯣꯏ ꯍꯥꯏꯗꯥꯏꯅꯦ
ꯂꯩꯐꯝ ꯂꯩꯇꯦ ꯏꯟꯗꯤꯔꯥꯅ ꯑꯉꯥꯡ ꯇꯨꯏꯁꯟ ꯇꯧꯋꯦ
ꯎꯝ ꯍꯣꯏ ꯇꯥꯝꯃꯣ ꯍꯥꯏꯗꯤ ꯐꯥꯏꯐꯦꯠꯇꯪ ꯌꯦꯡꯉꯣ ꯃꯑꯣꯡꯗꯣ ꯑꯗꯨꯃꯥꯏꯅ ꯅꯨꯡꯉꯥꯏꯇꯕ ꯑꯣꯏꯔꯗꯤ ꯁꯠ ꯐꯠ ꯊꯣꯂꯛꯑꯣ
ꯎꯝ
ꯀꯣ ꯇꯃꯣ
ꯍꯣꯏ ꯑꯩ ꯅꯍꯥꯟꯒꯤꯗꯣ ꯀꯃꯥꯏꯅ ꯇꯧꯔꯤꯅꯣ ꯈꯪꯗꯦ ꯍꯥꯏꯗꯤ ꯌꯥꯝ ꯏꯁꯥ ꯊꯥꯖꯗꯕ ꯇꯥꯏ ꯃꯣꯏꯗꯤ ꯂꯣꯏꯅ ꯃꯣꯏꯁꯨ ꯂꯣꯏ ꯂꯩꯅꯤ ꯑꯗꯣ ꯃꯣꯏ ꯇꯧꯗ꯭ꯔꯦ ꯏꯊꯟ ꯇꯧꯋꯦ
ꯈꯔ ꯍꯥꯏꯗꯤ ꯍꯒꯠꯆꯒꯟꯕ ꯑꯣꯏꯕꯒꯤ ꯑꯗꯨꯃꯥꯏꯅ ꯃꯥꯜꯂꯤ
ꯑꯩꯁꯦ ꯈꯔ ꯇꯧꯒꯠꯂꯦ
ꯎꯝ ꯑꯩꯗꯤ ꯍꯥꯟꯅ ꯑꯉꯥꯡ ꯑꯣꯏꯀꯥꯟꯗ ꯇꯧꯔꯝꯃꯦ ꯍꯧꯖꯤꯛꯇꯤ ꯏꯃ꯭ꯌꯨꯟ ꯑꯣꯏꯔꯦ
ꯆꯥꯠꯂꯣꯍꯥꯏ ꯑꯩꯁꯦ ꯏꯃ꯭ꯌꯨꯟ ꯅꯠꯇ꯭ꯔꯦ ꯁꯤꯅꯦ ꯅꯪꯅ ꯍꯥꯏꯁꯦ ꯊꯥꯖꯤꯜꯂꯨꯔ ꯅꯪ
ꯑꯃꯥ ꯅꯍꯥꯟꯃꯨꯛꯀꯤ ꯑꯥ ꯄ꯭ꯔꯛꯇꯤꯀꯦꯜ ꯅꯨꯃꯤꯠꯇꯣ
ꯑꯥ
ꯑꯗꯨꯗꯕꯨꯗꯤ ꯍꯥꯏꯗꯤ ꯍꯥꯒꯠꯆꯩꯑꯕꯀꯣ ꯍꯥꯏꯗꯤ ꯎꯐꯨꯜ ꯋꯥꯏꯐꯨꯜ ꯀꯩꯀꯥ ꯇꯧꯔꯒ ꯌꯥꯝ ꯃꯣꯠꯄꯒꯤꯀꯣ
ꯍꯣꯏ ꯑꯗꯨꯗꯗꯤ ꯑꯩꯁꯨ ꯍꯥꯒꯠꯆꯩ
ꯎꯝ ꯑꯗꯨꯒ ꯍꯥꯏꯗꯤ
ꯃꯉꯣꯟꯗ ꯃꯣꯏꯗ ꯐꯣꯀ꯭ꯥꯁ ꯄꯤꯗꯕꯒꯤ ꯐꯕꯤꯗꯣ
ꯍꯥ
ꯃꯣꯏꯗ ꯐꯣꯀꯥ꯭ꯁ ꯍꯥꯏꯗꯤ ꯍꯥꯒꯠꯆꯕꯗꯨꯅ ꯐꯣꯀꯥ꯭ꯁ ꯄꯤꯗꯕꯗꯣ
ꯑꯥ
ꯑꯗꯨꯗꯨꯗꯤ ꯑꯗꯨꯃꯥꯏꯅ ꯇꯧꯔꯒ ꯑꯗꯨꯝ ꯃꯊꯟꯇ ꯐꯔꯒ ꯂꯩꯔꯝꯃꯤꯕ
ꯎꯝ ꯍꯣꯏ
ꯑꯗꯨꯃꯥꯏꯅ ꯇꯧꯋꯦ ꯗꯣꯀꯨꯃꯦꯟꯗꯣ ꯀꯕꯛꯇꯪ ꯌꯦꯡꯒꯦ ꯑꯃ ꯑ ꯀꯩ ꯍꯥꯏꯇꯥꯔꯦ ꯑꯃ ꯑꯩꯒꯤ ꯇꯦꯟꯒ ꯇꯨꯌꯦꯜꯞꯀꯗꯣ
ꯍꯣꯏ ꯍꯣꯏ
ꯍꯥꯏꯗꯤ ꯀꯩ ꯍꯥꯏꯇꯥ ꯑꯍꯝ ꯃꯩ ꯀꯌꯥ ꯌꯥꯎꯔꯤꯅꯣ
ꯃꯩ ꯊꯥꯔꯇꯤ ꯁꯤꯛꯁ ꯌꯥꯎꯋꯦ ꯉꯥꯏꯍꯥꯛꯇꯪ ꯆꯥꯔꯖ ꯇꯧꯅꯤꯡꯕꯅꯦ ꯑꯩꯁꯦ
ꯎꯝ ꯁꯤ ꯂꯣꯏꯔꯒ ꯇꯧꯔꯁꯤꯔꯥ
ꯆꯥꯔ꯭ꯁ ꯁꯦ ꯑꯩꯅ ꯈꯜꯂꯤꯅ ꯇꯧꯗꯕꯤꯗ ꯁꯨꯝ ꯂꯩꯔꯒ ꯍꯣꯔꯦꯟ ꯑꯉꯥꯡ ꯇꯨꯋꯏꯁꯟ ꯇꯧꯕꯩꯗꯨꯗ ꯇꯧꯔꯁꯤꯔꯅ ꯍꯥꯏꯗꯤ ꯃꯇꯝꯗꯣ ꯑꯩ ꯗꯨꯗ ꯊꯕꯛꯇꯣ ꯇꯧ ꯌꯥꯔꯣꯏꯗꯣꯏꯅꯤꯗꯅ ꯑꯗꯨꯅ
ꯑꯥ ꯑꯗꯣ ꯍꯥꯏꯗꯤ ꯐꯣꯟꯁꯦ ꯑꯃꯨꯛ ꯑꯣꯞ ꯇꯥꯈ꯭ꯔꯗꯤꯅ ꯈꯟꯕ
ꯇꯥꯔꯣꯏ ꯊꯥꯔꯇꯤꯒ ꯁꯤꯛꯁ ꯌꯥꯎꯔꯦ
ꯎꯝ ꯍꯥꯏꯗꯤ ꯃꯩ ꯃꯨꯠꯈ꯭ꯔꯗꯤꯅ ꯍꯥꯏꯗꯧꯕ ꯐꯣꯟ ꯑꯣꯞ ꯍꯥꯏꯗꯧ ꯅꯠꯇꯦ ꯎꯝ ꯇꯧ ꯍꯥꯏꯗꯤ ꯃꯩ ꯐꯣꯔꯇꯤ ꯃꯈꯥꯗꯒꯤ ꯍꯦꯛ ꯇꯧ ꯑꯩꯗꯤ ꯑꯗꯨꯃꯥꯏꯅ ꯍꯦꯛ ꯇꯧꯗꯤ ꯇꯧꯋꯤ
ꯎꯝ
ꯗꯣꯀꯨꯃꯦꯟ ꯌꯦꯡꯉꯤ ꯐꯣꯇꯣ ꯄꯥꯁꯄꯣꯠ